ꯇꯥꯔꯕꯣ ꯕ꯭ꯔꯣ
ꯍꯣꯏ ꯇꯥꯔꯦ ꯇꯥꯔꯦ
ꯑꯣ ꯌꯥꯔꯦ ꯌꯥꯔꯦ ꯕ꯭ꯔꯣ ꯋꯥꯔꯤ ꯑꯗꯨꯝ ꯁꯥꯕ ꯌꯥꯔꯅꯤ
ꯑꯣ ꯆꯥꯛ ꯆꯥꯔꯦ
ꯑꯧ ꯆꯥꯛ ꯀꯩ ꯅꯨꯡꯗꯥꯡ ꯏꯁꯀꯤꯞ ꯇꯧꯔꯦ ꯕꯔꯗꯥꯔ
ꯑꯣ ꯗꯥꯏꯠ ꯃꯦꯟꯇꯦꯟ ꯇꯧꯕ꯭ꯔꯣ
ꯇꯧꯗꯦꯗ ꯁꯨꯝ ꯈꯔ ꯀꯩꯅꯣ ꯑꯣꯀꯦꯖꯟ ꯑꯃ ꯂꯩꯕ ꯑꯗꯨꯒꯤ ꯌꯥꯎꯔꯨꯕꯒꯤ ꯌꯥꯗ꯭ꯔꯕ
ꯑꯣ
ꯕ꯭ꯔꯣꯗꯤ ꯇꯧꯔꯕꯣ ꯅꯨꯡꯗꯥꯡꯒꯤ ꯗꯤꯅꯔ ꯇꯧꯔꯕꯣ
ꯗꯤꯟꯅꯔ ꯇꯧꯔꯦ ꯀꯩꯅꯣ ꯆꯥꯔꯦ ꯀꯔꯤꯅꯣ ꯆꯥꯕꯗꯣ ꯀꯩꯅꯣꯅꯦ
ꯑꯣ ꯌꯦꯟꯁꯥꯡ ꯍꯥꯎꯃꯟꯈꯤꯗꯅ ꯀꯥꯎꯔꯕ ꯖꯥꯠꯂꯥ
ꯑꯗꯨ ꯑꯣꯏꯖꯠꯅꯤ
ꯑꯣ ꯕ꯭ꯔꯣ ꯕ꯭ꯔꯣ ꯌꯨꯝꯗ ꯑꯗꯨꯝ ꯂꯩꯗ ꯍꯧꯖꯤꯛꯀꯥꯟ ꯅꯨꯡꯗꯥꯡꯅꯤꯅ ꯆꯠꯊꯣꯛꯇ꯭ꯔꯦ
ꯑꯣ ꯑꯩꯁꯨ ꯑꯗꯨꯝ ꯂꯩꯌꯦ ꯌꯨꯝꯗ
ꯑꯣ ꯕ꯭ꯔꯣ ꯗꯤ ꯋꯥꯔꯀꯞꯒꯨꯝꯕ ꯌꯦꯡꯗ꯭ꯔꯣ
ꯌꯦꯡꯉꯤꯗ ꯍꯧꯖꯤꯛ ꯕ꯭ꯔꯦꯛ ꯂꯧꯔꯒ ꯈꯔ ꯇꯧꯁꯤꯅ ꯇꯧꯔꯛꯕꯅꯤꯗ
ꯑꯣ
ꯎꯝ ꯄꯨꯡ ꯈꯔ ꯋꯥꯠꯂꯤ
ꯑꯗꯨꯝ ꯋꯥꯠꯂꯤ ꯋꯥꯠꯂꯤ ꯄꯨꯡ ꯕꯨꯗꯤ ꯋꯥꯠꯂꯤ ꯍꯣꯔꯦꯟ ꯅꯨꯡꯗꯥꯡꯒꯤ ꯄꯣꯔꯇꯨꯒꯜꯁꯦ ꯂꯩꯕ ꯃꯥꯜꯂꯦ ꯍꯣꯔꯦꯟ ꯅꯨꯡꯗꯥꯡꯁꯦꯀꯣ ꯑꯣ ꯕ꯭ꯔꯣ ꯑꯣ ꯕ꯭ꯔꯣ ꯀꯅꯥꯒꯤ ꯀꯩꯅꯣ ꯑꯣꯏꯗꯣꯏꯅꯣ ꯄꯣꯔꯇꯨꯒꯜꯒꯤ ꯁꯥꯏꯠ ꯑꯣꯏꯗꯣꯏꯔꯣ ꯀꯅꯥꯒꯤ ꯁꯥꯏꯠ ꯑꯣꯏꯗꯣꯏꯅꯣ
ꯑꯩꯗꯤ ꯑꯗꯨꯝ ꯁꯥꯏ ꯂꯩ ꯂꯩꯇꯦꯗ ꯑꯗꯨꯝ ꯐꯖꯕꯗꯣ ꯑꯗꯨꯝ ꯌꯦꯡꯗꯣꯏꯅꯦ ꯑꯩꯒꯤ ꯑꯩꯒꯤ ꯀꯩꯅꯣꯗꯤ ꯀꯩ ꯀꯩꯅꯣꯗꯤ ꯂꯣꯏꯈ꯭ꯔꯦꯕ ꯃꯣꯔꯅꯤꯡꯗ ꯑꯥꯔꯖꯦꯟꯇꯤꯅꯥ ꯂꯣꯏ ꯅ ꯑꯩꯒꯤ ꯇꯤꯝꯗꯣ ꯑꯗꯨ ꯑꯩꯒꯤ ꯇꯤꯅꯦꯕ ꯑꯥꯔꯖꯦꯟꯗ
ꯑꯣ ꯃꯥꯅꯩꯅꯦ ꯑꯗꯨꯗꯤ ꯕ꯭ꯔꯣ ꯑꯩꯁꯨ ꯑꯔꯖꯦꯟꯇꯤꯅꯥꯅꯤꯅꯦ ꯑꯩꯁꯦ
ꯎꯝ
ꯌꯦꯡꯒꯦ ꯇꯧꯕꯅꯤ ꯍꯣꯔꯦꯟ ꯀꯃꯥꯏ ꯁꯥꯟꯅꯕ꯭ꯔꯗꯨ
ꯌꯥꯏꯗ ꯕ꯭ꯔꯣ ꯍꯥꯏꯗꯤ ꯌꯥꯝ ꯇꯥꯡꯅ ꯂꯥꯛꯄꯅꯤ ꯐꯣꯔ ꯌꯔꯁ
ꯎꯝ
ꯍꯧꯖꯤꯛꯇꯤ ꯅꯣꯡꯇꯤ ꯆꯨꯗꯦ ꯑꯩꯈꯣꯏꯔꯣꯝꯗ ꯅꯣꯡꯁꯤ ꯆ ꯍꯧꯖꯤꯛꯀꯥꯟ ꯁꯥꯕꯨ ꯁꯗ ꯅꯣꯡꯒꯗꯤ ꯇꯥꯗꯦ ꯍꯣꯏ ꯈꯔ ꯀ꯭ꯂꯥꯎꯗꯤ ꯈꯔ ꯑꯣꯏꯀꯣ ꯑꯗꯨꯒ ꯅꯣꯡ ꯀꯩꯅꯣꯗꯤ ꯑꯣꯏꯗ꯭ꯔꯦ ꯌꯥꯝ ꯁꯅꯤ ꯑꯣꯏꯕꯗꯅ ꯑꯗꯨꯝꯗꯤ ꯑꯣꯏꯗ꯭ꯔꯦ
ꯎꯝ
ꯑꯗꯨ ꯑꯗꯨꯃꯥꯏꯅꯗꯤ ꯑꯣꯏ ꯕ꯭ꯔꯣ ꯍꯣꯏꯒꯤ ꯅꯣꯡ ꯇꯥꯕ꯭ꯔꯣ
ꯆꯤꯡ ꯆꯤꯡ ꯂꯣꯝꯗꯗꯤ ꯑꯗꯨꯝ ꯅꯣꯡ ꯇꯥꯔ ꯂꯩ ꯂꯩꯆꯤꯟ ꯑꯗꯨꯝ ꯊꯥꯕ
ꯑꯣ ꯑꯣ ꯑꯗꯨꯅ ꯅꯣꯡ ꯅꯨꯡ ꯇꯥꯕꯅꯤꯅ
ꯑꯗꯨꯝ ꯇꯧꯔꯤ
ꯑꯣ ꯅꯣꯡ ꯇꯥꯕꯅꯤꯅ ꯀꯩꯅꯣꯗꯤ ꯃꯩ ꯅꯨꯡꯗꯤ ꯈꯤꯇꯪ ꯅꯨꯡꯉꯥꯏꯇꯕꯥ ꯌꯥꯗ꯭ꯔꯦ ꯀꯩꯅꯣꯒꯨꯝꯕꯒꯗꯤ ꯊꯣꯏꯗꯣꯛꯄꯗꯤ ꯇꯧꯗꯦ
ꯂꯦꯟꯁꯂꯥꯏꯠꯒꯨꯝ ꯕ꯭ꯔꯣ
ꯑ ꯑꯗꯨꯝꯕ ꯑꯗꯨꯝꯕꯗꯤ ꯇꯧꯗꯕ꯭ꯔꯣ ꯅꯣꯡ ꯇꯥꯕꯅꯤꯅ ꯍꯥꯏꯗꯤ ꯇꯣꯏꯅ ꯇꯥꯔꯗꯤ
ꯎꯝ ꯈꯔ ꯈꯔ ꯍꯣꯏ ꯃꯐꯝ ꯈꯔꯗ ꯂꯦꯟꯁ꯭ꯂꯥꯏꯠꯒꯨꯝꯕ ꯇꯧꯔꯦ ꯂꯝꯕꯤ ꯆꯠꯊꯣꯛ ꯆꯠꯁꯤꯟ ꯈꯔ ꯅꯨꯡꯉꯥꯏꯇ꯭ꯔꯦ ꯍꯟꯗꯛꯁꯦ
ꯉꯁꯥꯏꯗꯣ ꯑꯋꯥꯡꯈꯨꯜꯗ ꯎ ꯎꯝ ꯀꯩꯅꯣꯗ ꯂꯝꯕꯤꯗ ꯂꯦꯟꯁ꯭ꯂꯥꯏꯠ ꯇꯥꯔꯦꯅ ꯇꯧꯔ ꯂꯩꯕꯅꯦ ꯉꯁꯥꯏ
ꯑꯣ ꯍꯣꯏꯗꯥ ꯑꯗꯨꯕꯨꯗꯤ ꯁꯤꯖꯟ ꯃꯥꯏꯒꯤ ꯃꯇꯝꯁꯤꯅꯁꯨ ꯑꯣꯏꯕ ꯑꯣꯏꯔꯝꯒꯅꯤ
ꯎꯝ ꯎꯝ
ꯕ꯭ꯔꯣꯗꯤ ꯀꯩꯅꯣꯒꯨꯝꯕ ꯁꯥꯟꯅꯗ꯭ꯔꯣ ꯒꯦꯝꯒꯨꯝꯕꯒꯗꯤ ꯁꯥꯟꯅꯗꯕ꯭ꯔꯣ ꯀꯃꯥꯏꯅ ꯇꯧꯒꯦ ꯕ꯭ꯔꯣꯒꯤ
ꯑꯣ ꯀꯩꯅꯣ ꯏꯁꯄꯣꯔꯠꯁ ꯔꯣ
ꯑꯣ ꯏꯁꯄꯣꯔꯠ ꯑꯣꯏꯔꯁꯨ ꯌꯥꯏ ꯍꯥꯏꯗꯤ ꯕ ꯂꯩꯗꯅ ꯍꯧꯖꯤꯛ ꯒꯦꯝ ꯐꯤꯖꯤꯀꯦꯜ ꯑꯦꯛꯇꯤꯚꯇꯤꯕꯨ ꯑꯣꯏꯔꯁꯨ ꯁꯨ ꯑꯗꯒꯤ ꯍꯧꯖꯤꯛꯀꯥꯟꯗꯤ ꯂꯩꯗꯅ ꯄꯞꯖꯤ ꯅꯨꯡꯖꯤ ꯃꯌꯥꯝꯁꯨ ꯂꯩꯈ꯭ꯔꯦꯗꯅ ꯕꯔꯣꯅ ꯑꯗꯨꯝ ꯑꯅꯤꯃꯛ ꯂꯣꯏ ꯁꯥꯟꯅꯕ꯭ꯔꯥ ꯕ꯭ꯔꯣꯗꯤ ꯀꯃꯥꯏꯅ ꯇꯧꯒꯦ
ꯑꯩ ꯀꯩꯅꯣ ꯐꯣꯟꯗ ꯒꯦꯝꯒꯨꯝꯕ ꯁꯟꯅꯗꯦ ꯑꯗꯨꯕꯨ ꯖꯤꯝꯒꯨꯝꯕ ꯈꯔ ꯈꯔ ꯆꯠꯂꯦ ꯖꯤꯝꯒꯨꯝꯕ ꯈꯔ ꯆꯠꯂꯦ ꯕꯗꯤ ꯈꯔ ꯁꯦꯝ ꯁꯦꯝꯒꯦꯅ ꯎꯝ
ꯑꯣ ꯑꯗꯨꯗꯤ ꯕ꯭ꯔꯣꯗꯒꯤ ꯑꯩꯈꯣꯏꯁꯨ ꯕꯣꯗꯤ ꯁꯦꯝꯕꯒꯤ ꯎꯝ ꯑꯩꯁꯨ ꯀꯩꯅꯣꯒꯨꯝꯕꯗꯤ ꯁꯥꯟꯅꯗ꯭ꯔꯦ ꯒꯦꯝꯒꯨꯝꯕ ꯁꯤꯗꯤ ꯁꯥꯟꯅꯗ꯭ꯔꯦ ꯀꯩꯅꯣꯒꯨꯝꯕꯗꯤ ꯑꯗꯨꯝ ꯇꯧꯋꯦ ꯑ ꯖꯤꯝ ꯃꯈꯨꯗꯤ ꯆꯠꯇ꯭ꯔꯒꯁꯨ ꯋꯥꯛ ꯑꯥꯎꯠ ꯃꯆꯥꯥ ꯃ ꯍꯥꯏꯗꯤ ꯕꯣꯗꯤꯁꯦ ꯁꯨꯝ ꯀꯩꯅꯣ ꯑꯣꯏꯗꯅꯕꯀꯣ ꯑꯗꯨꯃꯥꯏꯅꯗꯤ ꯇꯧꯋꯤ ꯑꯌꯨꯛꯇ ꯑꯗꯨꯃꯥꯏꯅꯗꯤ ꯇꯧꯋꯦ ꯑꯗꯨꯒ ꯑꯩ ꯀꯩꯅꯣꯃꯛꯇꯤ ꯇꯧꯗ꯭ꯔꯦ ꯌꯥꯝ ꯀꯟꯅꯗꯤ ꯇꯧꯗ꯭ꯔꯦ ꯕꯣꯗꯤ ꯍꯥꯏꯗꯤ ꯆꯥꯡ ꯑꯃꯝꯗ ꯂꯩꯅꯕ ꯍꯥꯏꯇꯥꯔꯦꯅꯦ ꯍꯦꯜꯗꯤ ꯑꯣꯏꯅꯕꯒꯤ ꯃꯑꯣꯡꯗ ꯍꯥꯏꯒꯗ꯭ꯔꯥ ꯑꯗꯨꯃꯥꯏꯟꯗꯤ ꯇꯧꯋꯦ
ꯑꯗꯨꯅ ꯑꯗꯨꯅ ꯍꯦꯟꯅ ꯐꯔꯦꯗ ꯑꯩꯗꯤ ꯑꯗꯨꯝ ꯀꯩꯅꯣ ꯐ꯭ꯌꯨꯆꯔꯗ ꯑꯩꯈꯣꯏꯒꯤ ꯀꯝꯄꯤꯇꯤꯁꯟꯒꯨꯝꯕ ꯌꯥꯎꯒꯦꯅ ꯑꯗꯨꯝ ꯇꯧꯕ ꯋꯥꯈꯜꯗ ꯂꯩꯕ
ꯌꯥꯏ ꯌꯥꯏ ꯕ꯭ꯔꯣꯗ ꯀꯩꯁꯨ ꯀꯥꯏꯗꯦ ꯕ꯭ꯔꯣꯒꯤ ꯑꯄꯥꯝꯕꯅꯤ ꯑꯄꯥꯝꯕ ꯇꯧꯕ ꯀꯩꯁꯨ ꯀꯥꯏꯗꯦ ꯑꯗꯨꯗꯤ ꯕ꯭ꯔꯣꯗꯤ ꯗꯥꯏꯇꯤꯡꯒꯨꯝꯕ ꯑꯗꯨꯝ ꯇꯧꯔꯦ ꯑꯗꯨꯗꯤ ꯀꯩꯅꯣꯒꯨꯝꯕ ꯗꯥꯏꯠ ꯅꯨꯡꯗꯤ ꯈꯔ ꯑꯗꯨꯝ ꯁꯦꯝꯃꯦ
ꯍꯣꯏ ꯅꯦꯆꯔꯦꯜ ꯑꯣꯏꯅꯀꯣ ꯑꯗꯨꯝ ꯑꯩꯈꯣꯏꯅ ꯐꯪꯕ ꯅꯦꯆꯔꯦꯜꯗ ꯑꯗꯨꯝ ꯇꯧꯔꯤꯗ ꯑꯩꯗꯤ ꯀꯩꯅꯣ ꯄꯥꯎꯗꯔꯒꯨꯝꯕ ꯌꯥꯝ ꯆꯥꯗꯦꯗ ꯌꯦꯟ ꯔꯨꯝ ꯉꯥ ꯑꯗꯨꯝ ꯚꯦꯖꯤꯇꯦꯕꯜꯁ ꯈꯔ ꯑꯗꯨꯒ ꯍꯩ ꯒꯨꯝꯕ ꯈꯔ ꯆꯥꯔꯦ
ꯑꯣ ꯑꯗꯨꯗꯤꯕ꯭ꯔꯣ ꯐꯦꯛꯒꯨꯝꯕ ꯑꯠꯆꯥ ꯑꯠꯆꯥ ꯐꯦꯠꯀꯨꯝꯕ ꯍꯟꯗꯕꯩꯗꯤ ꯕ꯭ꯔꯣ ꯗꯥꯏꯠꯁꯦ ꯀꯃꯥꯏ ꯀꯃꯥꯏꯅ ꯇꯧꯒꯦꯕ꯭ꯔꯣ ꯍꯥꯏꯐꯦꯠꯇꯪ ꯁ꯭ꯌꯥꯔ ꯇꯧꯕ ꯌꯥꯒꯗ꯭ꯔꯣ
ꯎꯝ ꯌꯥꯅꯤꯗ ꯑꯗꯨꯝ ꯑꯦꯛꯁꯄꯥꯔꯠꯁꯤꯡꯅꯁꯨ ꯑꯗꯨꯝ ꯑꯗꯨꯝ ꯍꯥꯏꯗꯤ ꯍꯥꯏꯅꯔꯝꯅꯦ ꯍꯧꯖꯤꯛꯀꯥꯟꯒꯤ ꯗꯥꯏꯠꯀꯤꯗꯤ
ꯎꯝ
ꯁꯣꯁꯦꯜ ꯃꯦꯗꯤꯌꯥꯗꯁꯨ ꯑꯗꯨꯝ ꯌꯥꯝ ꯎꯔꯕꯅꯤꯗ ꯑꯩ ꯍꯥꯏꯗ꯭ꯔꯁꯨ ꯑꯗꯨꯝ ꯈꯪꯂꯝꯒꯅꯤ ꯑꯗꯨꯗꯩ ꯐꯦꯠ ꯎꯝ ꯎꯝ ꯅꯣꯏ ꯑꯗꯨꯒꯤꯗꯤ ꯌꯥꯝ ꯂꯥꯏꯕꯅꯤꯗ ꯌꯥꯝ ꯂꯨ ꯂꯨꯅ ꯈꯣꯏ ꯈꯟꯕꯩ ꯐꯦꯠ ꯂꯣꯁꯀꯤꯗꯤ ꯌꯥꯝ ꯑꯗꯨꯝ ꯂꯥꯏꯕꯅꯤꯗ ꯑꯗꯨ ꯆꯥꯕꯁꯦ ꯆꯤꯟꯖꯥꯛꯇ ꯑꯣꯏ ꯑ ꯀꯩꯅꯣꯗꯤ ꯐꯦꯠ ꯂꯣꯁꯀꯤꯗꯤ ꯆꯤꯟꯖꯥꯛꯇ ꯑꯗꯨꯝ ꯑ ꯃꯔꯨ ꯑꯣꯏꯅꯀꯣ ꯅꯪ ꯆꯤꯟꯖꯥꯛꯇ ꯑꯗꯨꯝ ꯑ ꯖꯪꯐꯨꯠꯀꯨꯝꯕ ꯊꯥꯎ ꯑꯗꯨꯒ ꯁꯨꯒꯔ ꯑꯗꯨꯒꯨꯝꯕ ꯂꯣꯏꯅ ꯀꯠ ꯇꯧ ꯇꯧꯔꯗꯤꯀꯣ ꯑꯗꯨꯝ ꯍꯟꯊꯔꯛ ꯑꯅꯤꯗ ꯐꯦꯠꯀꯤꯗꯤ ꯊꯥꯎ ꯖꯪ ꯐꯨꯗ ꯑꯗꯨꯒ ꯀꯥꯔꯕꯣꯍꯥꯏꯗ꯭ꯔꯦꯠꯁꯦ ꯑ ꯆꯥꯔꯁꯨ ꯈꯤꯇꯪ ꯆꯥꯡ ꯅꯥꯏꯅ ꯆꯥꯕꯀꯣ ꯑꯣꯚꯔ ꯏꯇꯤꯡꯒꯨꯝꯕ
ꯑꯥ
ꯑꯗꯨ ꯑꯕꯣꯏꯠ ꯑꯕꯣꯏꯠ ꯇꯧꯕ ꯑꯩꯈꯣꯏꯅ ꯆꯥꯒꯗꯧꯕꯁꯦ ꯍꯧꯖꯤꯛ ꯐ꯭ꯔꯦꯁ ꯐꯨ ꯑꯣꯔꯒꯥꯅꯤꯛꯒꯨꯝꯕ ꯚꯦꯖꯤꯇꯦꯕꯜꯁꯒꯨꯝꯕ ꯑꯗꯨꯝ ꯆꯥꯕ ꯑꯗꯨꯅꯤꯗ ꯑꯦꯛꯁꯔꯁꯥꯏꯁ ꯈꯔ ꯇꯧꯔꯒ ꯅꯨꯡꯉꯥꯢꯕꯅꯦꯍꯦ
ꯃꯥꯅꯦ ꯃꯥꯅꯦ ꯗꯥꯏꯠ ꯑꯅꯤꯗꯣ ꯄꯥꯔꯒ ꯀꯣ
ꯎꯝ ꯎꯝ
ꯕ꯭ꯔꯣꯒꯤ ꯑꯋꯥꯡ ꯈꯨꯟ ꯍꯥꯏꯁꯦ ꯀꯔꯣꯝꯗ ꯑꯣꯏꯗꯣꯏꯅꯣ ꯕ꯭ꯔꯣꯒꯤ ꯑꯋꯥꯡ ꯈꯨꯟꯅꯣ ꯍꯥꯏ ꯀꯩꯅꯣ ꯍꯥꯏꯁꯦ
ꯑꯋꯥꯡ ꯈꯨꯜꯁꯤ ꯀꯩꯅꯣꯗꯅꯤ ꯅꯣꯅꯦꯠ ꯗꯤꯁꯇ꯭ꯔꯤꯛ ꯑꯣꯏꯕꯅꯦ
ꯑꯣ ꯅꯣꯅꯦ ꯗꯤꯁꯇ꯭ꯔꯤꯛꯇ ꯂꯩꯕ ꯑꯣꯏꯗꯣꯏꯅꯦꯕꯀꯣ
ꯎꯝ ꯎꯝ ꯀꯩꯅꯣ ꯑꯩꯗꯤ ꯑꯋꯥꯡꯈꯨꯜꯃꯛꯇꯗꯤ ꯅꯠꯇꯦ
ꯑꯥ
ꯎꯝ ꯑꯩꯗꯤ ꯀꯩꯅꯣ ꯈꯧꯄꯨꯝꯅꯦ ꯈꯧꯄꯨꯝ
ꯈꯧꯄꯨꯝꯅꯦꯕꯀꯣ
ꯎꯝ
ꯈꯧꯄꯨꯝꯁꯦ ꯕ꯭ꯔꯣ ꯀꯩꯅꯣꯔꯣꯝꯗ ꯑꯣꯏꯗꯨꯏꯔꯥ ꯑꯃꯥ ꯀꯩ ꯀꯩ ꯑꯩꯈꯣꯏ ꯅꯍꯥꯟꯋꯥꯏ ꯌꯥꯝꯅ ꯄꯣꯄꯨꯂꯔ ꯑꯣꯏꯈꯤꯕ ꯑꯃ ꯂꯩꯕ ꯃꯐꯝꯗꯨ ꯑꯣꯏꯗꯣꯏꯔꯥ
ꯀꯔꯤ ꯂꯩꯕ ꯍꯥꯏꯕ
ꯅꯍꯥꯟꯋꯥꯏ ꯌꯥꯝꯅ ꯆꯠꯅꯈꯤꯕ ꯇꯨꯔꯤꯁ ꯏꯁꯄꯣꯠ ꯑꯃ ꯀꯩꯅꯣꯝ ꯑꯣꯏꯕ ꯃꯐꯝ ꯂꯩꯗꯅ
ꯑꯗꯨꯒꯤ ꯇꯨꯔꯤꯁ ꯏꯁꯄꯣꯠꯁ ꯑꯗꯨꯝ ꯂꯩꯕꯅꯦ ꯎꯝ ꯇꯨꯔꯤꯁ ꯏꯁꯄꯣꯠꯁ ꯑꯦ
ꯃꯃꯤꯡ ꯋꯥꯇꯔ ꯐꯣꯜ ꯅꯠꯇꯦ ꯃꯌꯥꯝꯅ ꯌꯥꯝ ꯆꯠꯅꯕ ꯑꯃ ꯂꯩꯕꯅꯦ ꯑꯗꯩ ꯃꯃꯤꯡꯗꯤ ꯅꯤꯡꯁꯤꯡꯗ꯭ꯔꯦ ꯀꯨꯏꯔꯕꯅꯤꯅ
ꯑꯣ
ꯑꯗꯣꯝ ꯑꯣꯏꯕ꯭ꯔꯥ ꯆꯨꯔꯆꯥꯟꯄꯨꯔ ꯂꯣꯝꯗꯅ ꯑꯃ ꯆꯠꯂꯒ ꯑꯃ ꯂꯩꯕꯅꯤꯅꯦ ꯃꯃꯤꯡꯗꯤ ꯀꯥꯎꯈ꯭ꯔꯦ ꯑꯗꯨꯝ ꯄꯨꯟꯗꯕ꯭ꯔꯥ ꯑꯩꯅ ꯍꯥꯏꯁꯤꯅ
ꯎꯝ ꯀꯩꯅꯣꯗꯒꯤ ꯕꯤꯁꯦꯝꯄꯨꯔ ꯔꯣꯝꯗꯒꯤ ꯀꯥꯈꯤꯕꯗꯣ ꯈꯧꯄꯨꯝ ꯆꯤꯡ ꯈꯧꯄꯨꯝ
ꯑꯥ
ꯎꯝ ꯑꯗꯨꯗꯅꯦꯕ ꯅꯨꯡꯕꯥ ꯅꯨꯡꯕꯥꯁꯨ ꯐꯥꯎꯕ ꯌꯥꯔꯦ
ꯑꯥ
ꯎꯝ
ꯀꯩꯅꯣꯒ ꯂꯩꯕꯗꯣ ꯑꯣꯏꯗ꯭ꯔꯕ꯭ꯔꯣꯒꯤꯁꯦꯃ ꯁꯟꯖꯦꯟ ꯊꯣꯡ ꯃꯥꯟꯕꯗꯣ ꯊꯣꯡꯒ ꯂꯩꯕꯗꯣ
ꯑꯣ ꯑꯥ ꯑꯥ ꯑꯥ ꯑꯗꯨ ꯑꯗꯨ ꯂꯩꯕꯅꯦ ꯍꯣꯏ ꯑꯥꯔ ꯁꯤ ꯁꯤ ꯕ꯭ꯔꯤꯁ ꯒꯣ ꯎꯝ ꯑꯗꯨꯅꯤꯅꯦ ꯑꯗꯨꯢ ꯂꯝꯕꯤꯗ
ꯑꯗꯨꯒꯤ ꯂꯝꯕꯤꯗꯅꯦꯕꯀꯣ ꯖꯒꯥꯁꯦ ꯍꯥꯏꯐꯦꯠ ꯇꯥꯒꯤꯕꯅꯤꯅ ꯈꯪꯕ ꯍꯥꯏꯐꯦꯠ ꯌꯥꯝ ꯆꯠꯄꯨꯗꯤ ꯆꯠꯇ꯭ꯔꯤꯀꯣ
ꯎꯝ
ꯑꯣ ꯕꯣꯔ ꯏꯝꯐꯥꯜꯗꯒꯗꯤ ꯂꯩꯔꯝꯕ꯭ꯔꯣ ꯀꯃꯥꯏꯅ ꯇꯧꯒꯦ
ꯏꯝꯐꯥꯜꯗ ꯀꯣꯂꯦꯖ ꯂꯣꯏꯔꯨꯔꯦ ꯃꯥꯔꯇꯥꯔ ꯒ ꯂꯣꯏꯔꯨꯔꯦ ꯑꯩ ꯗꯤ ꯑꯦꯝ ꯌꯨꯅꯤꯚꯔꯁꯤꯇꯤꯗ
ꯑꯥ ꯕꯨ ꯂꯣꯏꯁꯜꯂꯦ
ꯇꯧꯕꯅꯦ ꯍꯣꯏ ꯑꯗꯨꯒ ꯑꯃꯨꯛꯀ ꯑꯦꯝ ꯌꯨꯗ ꯃꯥꯁꯇꯔ ꯑꯃꯨꯛꯀ ꯂꯣꯏꯁꯤꯟꯕ
ꯆꯍꯤꯗꯤ ꯃꯃꯥꯡ ꯆꯍꯤ
ꯃꯉꯥ ꯒꯨꯝꯕ ꯂꯩꯔꯦꯗ ꯑꯗꯨꯗ ꯀꯣꯂꯦꯖ ꯍꯦꯛ ꯂꯣꯏꯔꯒ ꯑꯗꯨꯝꯁ ꯇꯔ ꯎꯝ ꯎꯝ ꯑꯦꯝ ꯌꯨꯗꯗꯤ ꯃꯥꯁꯇꯔꯗꯣ ꯆꯍꯤ ꯑꯅꯤ ꯈꯛꯇꯅꯤꯅ
ꯑꯥ
ꯑꯦꯝ ꯌꯨꯗꯗꯤ ꯆꯍꯤ ꯑꯅꯤ ꯈꯛꯇꯅꯤ ꯑꯗꯨꯒ ꯗꯤ ꯑꯦꯝ ꯌꯨꯗꯅ ꯆꯍꯤ ꯑꯍꯨꯝ ꯀꯩꯅꯣꯗ ꯂꯣꯏꯕꯅꯦ ꯇ꯭ꯋꯦꯟꯇꯤ ꯐꯣꯔꯗ ꯂꯣꯏꯕꯅꯦ
ꯇ꯭ꯋꯦꯟꯇꯤ ꯐꯣꯔꯗ ꯑꯣꯀꯦ ꯌꯥꯝ ꯀꯨꯏꯕꯗꯤ ꯅꯠꯇ꯭ꯔꯤꯅꯦꯀꯣ ꯑꯗꯨꯗꯤ
ꯀꯣꯏꯗ꯭ꯔꯦꯗ
ꯆꯍꯤ ꯑꯃ ꯑꯅꯤꯕꯨ ꯑꯃꯅꯤꯅꯤ ꯎꯝ ꯑꯩꯁꯨ ꯌꯨꯝꯗ ꯑꯗꯨꯝ ꯂꯩ ꯆꯤꯛꯀꯥꯟ ꯍꯥꯏꯗꯤ ꯌꯥꯝꯃꯤꯗꯅꯤ ꯑꯃꯨꯛ ꯀꯩꯅꯣ ꯌꯥꯝ ꯂꯥꯞꯄꯃꯛꯇꯤ ꯑꯣꯏꯗꯅꯤꯅꯀꯣ ꯌꯨꯝꯗ ꯑꯗꯨꯝ ꯂꯩꯒ ꯆꯠꯊꯣꯛ ꯆꯠꯁꯤꯟ ꯇꯧꯋꯦ ꯕ꯭ꯔꯣꯗꯤ ꯀꯩꯅꯣꯒꯨꯝꯕꯗꯤ ꯇꯧꯗꯕ꯭ꯔꯣ ꯑꯦꯛꯖꯥꯝꯒꯨꯝꯕꯒꯤꯗꯤ ꯇ꯭ꯔꯥꯏ ꯇꯧ
ꯑꯦꯛꯖꯥꯝꯁꯦ ꯇꯥꯏꯀꯣ
ꯑꯥ
ꯑꯣ ꯑꯦꯛꯖꯥꯝ ꯀꯩꯅꯣ ꯅꯦꯛ ꯊꯥꯒꯦꯅ ꯇꯧꯔꯤ ꯅꯦꯠ ꯑꯦꯛꯖꯥꯝ ꯄꯤꯒꯦꯅꯥ
ꯀꯩꯒꯤ ꯁꯞꯖꯦꯛꯇ ꯊꯥꯗꯣꯏꯅꯣ ꯕ꯭ꯔꯣꯒꯤꯁꯦ
ꯀꯩꯅꯣꯗ ꯍꯥꯏ ꯆꯥꯔꯒ ꯍꯥꯏ ꯆꯥꯔꯒꯤ ꯊꯥꯒꯤ ꯇꯧꯕꯅꯤ ꯑꯩ ꯇꯔꯁꯦ ꯀꯩꯅꯣ ꯂꯣꯏꯁꯤꯟꯕꯅꯦꯕ ꯑꯦꯝ ꯕꯤ ꯑꯦꯅꯦꯕ
ꯑ
ꯎꯝ ꯑꯦꯝ ꯕꯤ ꯑꯦꯒꯤ ꯁꯕꯖꯦꯛꯇ
ꯑꯣ ꯀꯩꯅꯣ ꯑꯣꯏꯗꯨꯏ ꯕ꯭ꯔꯣꯁꯦ ꯀꯩꯅꯣ ꯈꯪꯅꯕ꯭ꯔꯣ ꯕ꯭ꯔꯣ ꯗꯦꯅꯤꯁꯇꯣ ꯈꯪꯅꯕ꯭ꯔꯣ
ꯍꯣꯏ ꯑꯩꯈꯣꯏ ꯂꯣꯏꯃꯤꯟꯅꯕꯅꯦ
ꯑꯣꯍꯣꯏ ꯍꯣꯏ ꯑꯗꯨꯗꯤ ꯅꯩꯅ ꯆꯍꯤꯁꯦ ꯅꯤꯡꯁꯤꯡꯉꯦꯀꯣ ꯑꯩꯁꯨ ꯃꯥꯡꯉꯒ ꯍꯥ ꯄꯦꯛꯄꯨꯗꯤ ꯂꯣꯏꯅꯔ ꯈꯪꯍꯧꯋꯦꯕꯀꯣ
ꯎꯝ
ꯑꯗꯨꯒꯤꯅꯤ ꯑꯗꯨꯒꯤꯅꯤꯗ ꯍꯟꯗꯛ ꯊꯥꯗꯣꯏꯔꯕ꯭ꯔꯣ ꯍꯟꯗꯛꯀꯤ ꯀꯃꯤꯡꯒꯤ ꯖꯨꯟꯒꯤꯁꯦ ꯊꯥꯕ꯭ꯔꯣ
ꯖꯨꯟ ꯅꯥꯗꯦ ꯀꯩꯅꯣ ꯄ꯭ꯔꯤꯄꯦꯁꯟ ꯇꯧꯗꯦꯕ ꯑꯩꯅ ꯗꯤꯁꯦꯝꯕꯔꯒꯤ ꯑꯣꯏꯅ ꯇꯧꯔꯒꯦ
ꯑꯣ ꯂꯥꯛꯏꯕ ꯗꯤꯁꯦꯝꯕꯔꯒꯤ ꯑꯣꯏꯅꯀꯣ ꯌꯥꯏ ꯌꯥꯏ ꯕꯔꯣꯗ ꯎꯗꯤ
ꯎꯝ ꯃꯄꯥꯟꯗ ꯉꯪꯊꯪ ꯆꯠꯂꯨꯕ ꯃꯁꯇꯔ ꯂꯣꯏꯔꯒ ꯄꯥꯔꯠ ꯇꯤꯏꯝ ꯑꯣꯏꯅ ꯀꯣ ꯆꯠꯂꯨꯔꯒ ꯑꯃꯨꯛ ꯍꯜꯂꯛꯄꯅꯤ
ꯑꯣ ꯃꯄꯥꯟ ꯀꯩꯅꯣꯒꯨꯝꯕꯂ ꯗꯦꯜꯂꯤꯒꯨꯝꯕꯅ ꯀꯣꯏꯊꯣꯛꯏꯔꯥ
ꯅꯠꯇ ꯀꯩꯅꯣꯗ ꯍꯥꯏꯗ꯭ꯔꯕꯥ ꯆꯪ ꯂꯨꯕꯅꯤꯗ
ꯑꯣ ꯉꯥꯏꯔꯄ꯭ꯔꯣꯛꯁꯄꯤꯔꯦꯟꯁꯦ ꯀꯃꯥꯏꯅ ꯇꯧꯔꯛꯀ ꯕꯣꯗꯣꯏ
ꯑꯗꯨꯝ ꯅꯨꯡꯉꯥꯏꯔꯦ ꯅꯨꯡꯉꯥꯏꯗ ꯑꯣꯖꯥ ꯇꯧꯕꯅꯤꯗ ꯁ꯭ꯀꯨꯜꯗ
ꯑꯥ
ꯁ꯭ꯀꯨꯜ ꯁꯤ ꯕꯤ ꯁꯤ ꯁ꯭ꯀꯨꯜ ꯑꯃꯗ ꯑꯣꯖꯥ ꯇꯧꯕꯅꯤꯗ ꯄꯔꯠꯇꯥꯏꯝꯒꯤ ꯑꯣꯏꯅ
ꯑꯣ ꯑꯗꯨꯝ ꯐꯖꯕ꯭ꯔꯕ꯭ꯔꯣ ꯀꯩꯅꯣꯗꯤ ꯁꯦꯂꯔꯤꯒꯨꯝꯕꯗꯤ ꯀꯃꯥꯏꯅ ꯇꯧꯋꯦ
ꯁꯦꯂꯔꯤꯁꯦ ꯑꯩꯗꯤ ꯄ꯭ꯔꯥꯏꯃꯔꯤ ꯄ꯭ꯔꯥꯏ ꯃꯤꯅꯀꯣ ꯇꯤꯀꯦꯠꯁꯨ ꯂꯩꯇꯦ ꯑꯗꯨꯒꯤ ꯄꯥꯔꯠ ꯇꯥꯏꯝ ꯑꯣꯏꯅ
ꯑꯥ
ꯁꯦꯂꯔꯤꯗꯤ ꯇ꯭ꯋꯦꯟꯇꯤꯗ ꯌꯥꯝꯗꯦꯗ ꯃꯣꯏ ꯑꯦꯀꯣꯃꯣꯗꯦꯁꯟꯒꯨꯝꯕ ꯄꯤꯔꯒ ꯀꯣ ꯃꯣꯏꯒꯤ ꯑꯦꯀꯣꯃꯣꯗꯦꯁꯟꯗ ꯂꯩꯔꯒ ꯇ꯭ꯋꯦꯟꯇꯤꯒꯨꯝꯕ ꯑꯗꯨꯝ